ꯍꯜꯂꯣ ꯍꯜꯂꯣ ꯍꯜꯂꯣ ꯍꯜꯂꯣ
ꯀꯔꯤꯃ ꯈꯣꯅꯣ ꯀ ꯀ ꯀ
ꯑꯗꯨꯅꯦ ꯅꯪꯒꯤ ꯅꯠꯇ꯭ꯔꯣ
ꯍꯥꯇꯩꯉꯣꯟ ꯅꯤꯡꯗꯨ ꯐ
ꯍꯥ
ꯉꯣꯟꯁꯨ ꯑꯃ ꯇꯥꯏꯌꯦ ꯀꯔꯤ ꯃꯈꯣꯔꯣ ꯑꯩꯗꯤ ꯀꯩꯅꯣꯅꯤꯅ ꯑꯩꯗꯤ ꯅꯨꯡꯗꯥꯡꯒꯤ ꯇꯤꯟ ꯀꯥꯡꯕꯅꯤꯅ
ꯅꯪꯒꯤꯗꯨꯗꯤ ꯈꯔ ꯇꯣꯉꯥꯟꯕ
ꯀꯩꯅꯣ ꯑꯣꯏꯔꯝꯒꯅꯤ ꯇꯤꯟ ꯀꯥꯡꯗꯨꯣ ꯅꯪꯉꯣꯟꯗ ꯄꯥꯝꯕ ꯑꯣꯏꯔꯝꯅꯤ
ꯑꯁꯦ ꯑ
ꯅꯨꯄꯤ ꯈꯛꯇꯥ ꯑꯣꯏꯔꯝꯅꯤꯀꯣ
ꯑ ꯑ ꯁꯔꯦ ꯑꯩꯁꯦ ꯃꯥꯡꯈ꯭ꯔꯒꯦꯗ
ꯕꯤꯔꯌꯥꯅꯤꯍ‌ꯦ
ꯌꯥꯗꯦꯀꯣ ꯃꯤꯗꯤ ꯇꯤꯟ ꯀꯥꯡꯅ ꯆꯤꯡꯕ ꯄꯥꯝꯂꯒ ꯀꯣꯏꯈ꯭ꯔꯦ
ꯑꯥꯁ ꯅꯣꯏ ꯑꯪꯀꯜꯗꯨ ꯀꯩ ꯑꯣꯏ ꯉꯝꯗ ꯂꯤꯕꯔ ꯍꯥꯏꯕ꯭ꯔꯣ
ꯂꯤꯚꯔ ꯁꯤꯔꯣꯁꯤꯁ ꯁꯤꯕ ꯉꯥꯏꯕ
ꯌꯨꯒꯤꯔꯣ
ꯌꯖꯨꯒꯤ ꯑꯣꯏꯗ꯭ꯔꯗꯤ ꯀꯔꯤꯒꯤ ꯑꯣꯏꯒꯤꯅꯤ
ꯃ ꯕꯨꯛ ꯇ ꯆꯔꯃꯅꯤ ꯑꯣ
ꯎꯝ ꯆꯥꯎꯋꯦ ꯑꯩ ꯑꯩ ꯆꯟꯈ꯭ꯔꯅꯤ
ꯁ ꯕꯤꯔꯌꯥꯅꯤ ꯐꯖꯅ ꯊꯛꯄ꯭ꯔꯣ
ꯎꯝ
ꯑꯁ ꯌꯣꯒꯤ ꯀꯩꯅꯣꯁꯦ ꯑꯅꯤꯔꯛ ꯁꯨꯔꯦ ꯑꯩ ꯏꯃꯅꯕ ꯈꯣꯏꯒꯤ ꯑꯅꯤꯔꯛ ꯆꯠꯈꯤꯦ ꯏꯃꯅꯕ ꯑꯃꯒꯤ ꯃꯄꯥꯒꯤ ꯑꯃ ꯆꯠꯂꯦ
ꯎꯝ ꯅꯪꯁꯨꯨ ꯇꯥꯄ꯭ꯔꯥ
ꯑꯗꯨꯗꯣ ꯅꯍꯥꯟ
ꯅꯪꯁꯨ ꯊꯛꯈ꯭ꯔꯕ
ꯍꯥꯥ ꯊꯥꯛꯇꯦ ꯇꯣ ꯁꯤꯌꯥ
ꯅꯆꯤꯟꯊꯤꯕ ꯑꯣꯏꯗꯕ ꯉꯥꯡꯒꯅꯨ
ꯉꯥꯡꯗꯦ
ꯅꯨꯄꯥ ꯅꯨꯄꯥꯅꯤ ꯀꯥꯏꯅ ꯊꯥꯛꯂꯝꯗꯧ ꯃꯥꯜꯂꯦ
ꯑ ꯑ ꯑ ꯎꯝ ꯐꯩ ꯑꯩ ꯊꯕꯗꯤ ꯈꯤꯇꯪ ꯅꯪꯊꯛꯇ ꯌꯥꯝ ꯌꯥꯝ ꯊꯣꯛꯄꯅꯦ
ꯃꯤꯅ ꯁꯤꯡꯕ ꯍꯪꯂꯅꯕ
ꯃꯤꯁꯨ ꯁꯦꯝꯦꯡꯕ ꯍꯥꯏꯔꯒ
ꯊꯛꯀꯅꯨ ꯐꯠꯇꯕꯅꯦ
ꯑꯁ ꯂꯣꯏꯔꯦ ꯂꯣꯏꯔꯦ ꯑꯩꯕꯨ ꯊꯕꯄꯕꯨꯗꯤ ꯇꯥꯗꯅꯦꯕ ꯑꯁ ꯂꯦꯛ ꯆꯥ ꯄꯔꯤꯁꯦ ꯍꯣꯏ ꯍꯣꯏ ꯍꯣꯏ ꯍꯥꯏꯕꯤꯌꯨ ꯍꯥꯏꯕꯤꯌꯨ ꯏꯃꯥꯟꯅꯕ ꯃꯄꯥ ꯑꯃꯒꯤ ꯆꯠꯂꯦ ꯑꯗꯨ ꯂꯩꯈꯤꯗ꯭ꯔꯦ ꯑꯗꯨꯒ ꯍꯟꯗꯛ ꯏꯃꯥꯟꯅꯕ ꯑꯃꯒꯤ ꯃꯕꯥꯏ ꯃꯆꯦꯒꯤ ꯃꯋꯥꯒꯣ
ꯎꯝ
ꯑꯗꯨꯁꯨ ꯗꯤꯖꯥꯏꯒꯤꯅꯤꯅ ꯑꯗꯨꯁꯨ ꯍꯟꯗꯛ ꯈꯛꯇꯪ ꯂꯩꯈꯤꯗ꯭ꯔꯦ ꯑꯅꯤ ꯁꯨꯔꯦ ꯌꯌꯨꯒꯤ ꯅꯣꯏ ꯀ ꯍꯣꯁꯄꯤꯇꯥꯜꯗ ꯂꯩꯕ
ꯆꯥꯟꯗꯦꯜꯒꯤ ꯗꯤꯁꯇ꯭ꯔꯤꯛ ꯍꯣꯁꯄꯤꯇꯥꯜꯗ
ꯑꯁ ꯅꯪꯒꯤ ꯃꯈꯣꯟꯅꯣ ꯌꯥꯗ꯭ꯔꯦ ꯄꯨꯔꯥ
ꯅꯪꯒꯤꯅꯤꯗ ꯑꯩꯁꯨ ꯇꯥꯏꯗ
ꯑꯁ ꯑꯩꯒꯤꯗꯤ ꯌꯥꯝ ꯇꯥꯔꯝꯔꯣꯏ
ꯌꯥꯝ ꯇꯥꯕ꯭ꯔꯥ ꯑꯩꯒꯤꯗꯣ
ꯎ ꯈꯤꯤꯡꯕꯒꯤ ꯇꯥꯏꯞꯇꯅꯤ
ꯑꯩ ꯑꯩ ꯆꯦꯟꯖ ꯇꯧꯒꯦꯨꯀꯣ
ꯖꯤꯛꯇꯤ ꯄꯥꯛꯇꯈꯤꯗ꯭ꯔꯦ ꯑꯃꯨꯛ
ꯑꯩ ꯃ ꯆꯪꯈꯕ ꯑꯩ ꯃꯄꯥꯟꯗ ꯂꯩꯔꯝꯕ
ꯀꯩꯒꯤꯅꯣ ꯍꯧꯖꯤꯛꯇꯤ ꯇꯥꯗ꯭ꯔꯦ ꯂꯩꯔꯣꯗꯨꯗ
ꯅꯪꯒꯤꯗꯤ ꯑꯗꯨꯝ ꯇꯥꯏ
ꯑꯩꯗꯤ ꯑꯗꯨ ꯇꯧꯔꯦ ꯀꯩꯅꯣꯅꯤ
ꯆꯥꯛ ꯆꯥ꯭ꯔꯤꯕꯣ ꯅꯗꯤ
ꯆꯥꯈ꯭ꯔꯦ
ꯀ ꯏꯟꯁꯥꯡ ꯆꯥꯔꯛꯒꯤꯗꯤ
ꯉꯆꯥꯏ
ꯆꯦꯃꯁꯃꯦꯃꯁ ꯑꯩꯩꯀꯣ ꯃꯤꯗꯤ ꯉꯥꯛꯑꯒ ꯆꯥꯏꯀꯣ ꯍꯣꯁꯄꯤꯇꯥꯜ ꯂꯩꯔꯒ ꯑꯩꯁꯨ ꯍꯣꯁꯄꯤꯇꯥꯜ ꯂꯩꯕ ꯑꯃ ꯐꯥꯔꯦ
ꯑꯗꯨꯝ ꯉꯁꯥꯏ ꯌꯨꯛꯁꯨ ꯊꯤꯜꯂꯦ ꯉꯥ
ꯎ
ꯑꯗꯨꯅ ꯑꯃꯨꯛꯀ ꯀꯥꯎꯔꯒ ꯊꯣꯡꯕ ꯍꯥꯎꯇꯦ ꯃꯣꯏꯅ ꯊꯣꯡꯕꯗꯣ ꯝ ꯎꯝ ꯑꯗꯨꯒ ꯉꯁꯤ ꯅꯨꯃꯤꯠꯇꯗꯤꯤ ꯍꯥꯎꯋꯦ
ꯍꯁꯇꯥꯥꯟꯗ ꯑꯩꯒꯤ ꯁꯦꯕꯥ ꯈꯛ ꯐꯖ ꯄꯤꯌꯨ ꯍꯥꯏ ꯌꯥꯗ꯭ꯔꯣ ꯌꯦꯟꯁꯥꯡ ꯑꯁꯤꯦ ꯈꯔ ꯗꯤꯃꯥꯟ ꯇꯧꯕ
ꯗꯤꯃꯥꯟ ꯇꯧꯕꯗꯨꯝ ꯅꯥꯏꯕ ꯁꯤꯒꯗꯧꯅꯦ ꯁꯤꯗ ꯂꯩꯕ ꯇꯨꯝꯕ ꯑꯣꯛꯇꯕꯒꯤ ꯀꯣꯛ ꯆꯦꯛꯄꯗ
ꯅ ꯑꯪꯀꯛ ꯍꯥꯏꯁꯠ ꯅ ꯃꯥꯒꯤ ꯃꯌꯥꯝꯕꯔꯣ
ꯃꯅꯅꯄꯥ ꯅꯨꯄꯥꯗꯣ ꯅꯨꯄꯥꯈꯣꯏꯗꯣ ꯈꯠꯄꯒꯤꯀꯣ ꯅꯨꯄꯤ ꯑꯅꯤ ꯊꯤꯕ
ꯄꯁ
ꯎꯝ ꯑꯗ ꯅꯨꯄꯤꯅꯤꯁꯤꯕꯅꯤꯅ ꯎꯝ ꯇꯣꯝꯕꯤꯗꯨꯅ ꯁꯤꯟꯅꯈ꯭ꯔꯦ ꯑꯍꯟꯗꯣ ꯂꯥꯛꯑꯣ ꯌꯥꯗ꯭ꯔꯦ ꯑꯗꯨꯒꯤ ꯁꯦꯕꯥ ꯇꯧꯅꯉꯥꯏ ꯃꯤ ꯂꯩꯇ꯭ꯔꯦ ꯃꯤ ꯑꯃꯈꯛꯇꯅꯗꯤ ꯁꯤꯦꯕꯥ ꯎꯄꯥ ꯌꯥꯗ꯭ꯔꯕꯅꯤ ꯎꯄꯥꯏ ꯂꯩꯇꯦ ꯑꯗꯨꯝ
ꯑꯗꯨꯗꯤ ꯑꯇꯣꯝꯕꯤ ꯑꯇꯣꯝꯕꯤ ꯑꯉꯥꯡꯅꯤꯅ ꯂꯩꯔꯤꯁꯦ ꯑꯗꯨꯗꯤ
ꯑꯇꯣꯝꯕꯤꯒ ꯑꯩꯒ ꯑꯗꯨꯒ ꯐꯥꯔꯁꯀꯤ ꯃꯆꯥꯅꯨꯄꯥꯒ ꯃꯥꯗꯤ ꯎꯝ ꯅꯨꯃꯤꯗꯥꯡꯗ ꯈꯛꯇ ꯂꯥꯛꯄ
ꯆꯄꯥꯒꯦ
ꯎꯝ ꯑꯗꯨꯒ ꯎꯝ ꯏꯌꯥꯝꯕ ꯍꯥꯏꯁꯤꯔꯛꯀꯗꯤ ꯍꯥꯏꯁꯤꯔꯥ ꯈꯪꯗꯦ ꯏꯕꯥꯅꯤꯗ ꯁꯦꯝ ꯑꯦꯁ ꯁꯣꯛꯇꯣ ꯄꯣꯛꯄꯗꯣ ꯑꯗꯨꯗꯤ ꯃꯟꯅꯕ ꯑꯗꯨꯒ ꯎ ꯐꯤꯐꯇꯤꯟ ꯗꯦꯖ ꯃꯥꯅ ꯍꯟꯕ ꯑꯗꯨ ꯅꯨꯄꯥ ꯑꯃꯒ
ꯃꯤꯀꯣꯖꯅ
ꯎꯝ
ꯃꯥꯒꯤꯗꯤ ꯏꯟꯐꯦꯛꯁꯟꯗꯤ ꯂꯩꯔꯝꯃꯣꯏꯀꯣ ꯗꯤꯕꯣꯗꯣ
ꯍꯥ
ꯏꯟꯐꯦꯛꯁꯟ ꯂꯩ ꯍꯥꯏꯕ꯭ꯔꯣ ꯂꯤꯚꯔꯗꯣ
ꯂꯤꯕꯣ ꯁꯨꯔꯁꯤꯁ ꯇꯥꯕꯩꯅꯤ ꯍꯥꯏꯔꯗ ꯀꯅꯤꯁꯨ ꯌꯥꯍ ꯇ
ꯑꯍ ꯌꯥꯔꯣꯏ ꯑꯗꯨꯗꯤ ꯏꯟꯐꯦꯛꯁꯟ ꯆꯪꯉꯤꯉꯩꯗꯗꯤ ꯀꯜꯂꯤꯒꯤꯁꯨ
ꯎꯝ
ꯑ ꯕꯣꯃꯤꯟꯒ ꯀꯥꯕ ꯑꯃꯅꯤꯀꯣ
ꯎꯝ ꯑꯗꯨ ꯑꯩꯉꯣꯟꯗ ꯏ ꯋꯥꯠꯂꯦ ꯍꯥꯏꯕ ꯏ ꯄꯤꯌꯨ ꯍꯥꯏꯕ ꯍꯌꯦꯡꯗꯣ ꯎꯝ ꯑꯗꯨꯒꯤ ꯑꯩꯅ ꯄꯤꯒꯦ ꯍꯥꯏꯕ
ꯑꯣ
ꯑꯗꯣ ꯕꯣꯇꯜ ꯑꯃꯗꯤ ꯂꯧꯒꯅꯨ ꯍꯥꯐ ꯈꯛꯇ ꯂꯧ ꯍꯥꯏꯕꯗꯨꯒꯤ ꯍꯥꯐꯀꯤꯗꯤ ꯂꯩꯇꯦ
ꯅꯪꯅ ꯍꯥꯏꯕ
ꯑꯩꯅꯅꯦ ꯏꯗꯣ ꯑꯩꯕꯨꯁꯨ ꯂꯧꯋ ꯍꯥꯏꯕ ꯑꯩꯅ
ꯑꯥ
ꯑꯗꯨꯒꯤ ꯕꯣꯇꯜ ꯑꯃꯗꯤ ꯂꯧꯒꯅꯨ ꯑꯗꯨ ꯍꯥꯐ ꯈꯛꯇꯪ ꯂꯧꯕꯤꯌꯣ ꯍꯥꯏꯕ ꯑꯩꯒꯤꯗꯣ
ꯑꯁ ꯇꯔꯦ ꯅꯪꯁꯨ ꯈꯨꯂꯤꯛꯇꯣ ꯏ ꯄꯤ ꯑꯥꯏꯒꯨ ꯌꯨꯅꯤꯠ ꯑꯃ ꯐꯥꯗꯒꯤ ꯂꯣꯏꯑꯦ
ꯅꯠꯇꯦ ꯀꯤꯕꯅꯤꯅꯦ ꯕꯣꯇꯜ ꯑꯃ ꯂꯧꯔꯒ ꯑꯩ ꯑꯃꯨꯛꯀ ꯀꯤꯂ ꯌꯧꯗ꯭ꯔꯗꯤ
ꯅꯪ ꯑꯗꯨ ꯄꯤꯔꯗꯤ ꯐꯖꯅ ꯇꯤꯡ ꯇꯧꯔꯒ ꯌꯨꯝꯗ ꯐꯖꯅ ꯄꯣꯊꯥꯗꯣꯏꯅꯤ ꯍꯣꯁꯄꯤꯇꯥꯜ ꯇꯨꯝꯕꯗ ꯑꯩꯗꯤ ꯅꯪ ꯑꯃꯨꯛꯀ ꯑꯗꯨꯗ ꯇꯨꯝꯂꯔꯅꯤ ꯀꯩꯁꯨ ꯇꯧꯗꯝꯕꯅꯦꯗ ꯃꯤ ꯑꯇꯩꯗꯤ ꯏ ꯄꯤꯕ ꯀꯥꯟꯗ ꯄꯤꯕ ꯆꯥꯅꯕ ꯀꯥꯟꯗ ꯀꯪꯕ ꯃꯤꯐꯥꯎ ꯅꯣꯏꯔꯤꯅꯤ ꯍꯛꯆꯥꯡ ꯍꯥꯏꯕꯗꯤ ꯏꯗꯣ ꯔꯤꯄ꯭ꯂꯦꯁ ꯇꯧꯕꯤꯅꯀꯣ ꯑꯐꯕ ꯏ ꯑꯃꯒ ꯂꯥꯛꯄꯅꯦꯕ ꯑꯅꯧꯕ ꯏ ꯍꯥꯏꯕ
ꯑꯗꯨ ꯀꯤꯌꯦ ꯁꯤꯔꯤꯁ ꯊꯤꯜꯂꯒ ꯑꯩꯉꯣꯟꯗ
ꯆꯂꯣ ꯍꯥꯏꯥꯏ ꯑꯗꯨꯗ ꯊꯤꯜꯂꯅꯤ ꯑꯗꯨꯒ ꯊꯤꯟꯤꯟꯕꯒꯤ ꯈꯨꯠꯇ ꯀꯩꯅꯣ ꯃꯇꯨꯝ ꯃ ꯍꯠꯇ ꯎ ꯃ ꯀ ꯃꯆꯥ ꯑꯃ ꯄꯤꯅꯤ ꯑꯗꯨ ꯃꯦꯠꯅ ꯑꯃꯨꯦ ꯇꯅ
ꯑꯁ ꯄꯥꯝꯃꯒ
ꯑꯁ ꯂꯩꯗ ꯇꯞꯃꯨ ꯌꯥ ꯏ ꯄꯤꯕ ꯃꯅꯤ ꯈꯪꯗ꯭ꯔꯦ
ꯑꯩꯒꯤ ꯅꯨꯄꯥꯁꯨ ꯅꯠꯇꯦ ꯑꯩꯒꯤ ꯅꯨꯄꯥ ꯅꯥꯔꯗꯤ ꯄꯤꯕ ꯌꯥꯋꯨ
ꯑꯁ ꯄꯥ ꯂꯩꯇ꯭ꯔꯤꯐꯥꯗ ꯏ ꯇꯥꯔꯅꯤꯅꯤꯍ
ꯍꯌꯦꯡ ꯈꯥꯛꯇ꯭ꯔꯗꯤ ꯂꯩꯍꯧꯗ꯭ꯔꯗꯤ
ꯑꯁ ꯅꯨꯄꯥꯒꯁꯨ ꯈꯜꯂꯤ ꯐꯤꯁꯨ ꯐꯪꯕꯤꯔꯤꯉꯩꯗ ꯑꯗꯨꯐ ꯐꯪꯉꯕꯅꯦ ꯑꯩꯪꯕꯨ
ꯍꯟꯗꯛꯇꯣ ꯎꯝ ꯑꯔꯤꯌꯥꯗꯒꯤ ꯑꯃ ꯐꯪꯉꯤꯕꯀꯣ
ꯑꯁ ꯅꯣꯏ ꯑꯗꯨꯃꯥꯏꯅ ꯍꯥꯏꯅꯣꯏ ꯅꯪꯁꯨ ꯀꯛꯏ ꯅꯣꯏ ꯑ ꯑ ꯍꯣ
ꯀꯔꯤꯁꯨ
ꯃꯥꯅꯦ ꯃꯥꯅꯦ ꯄꯩꯁꯥ ꯃꯥꯉꯦ
ꯃꯥꯡꯉꯣꯏ ꯃꯥꯡꯂꯣꯏ ꯀꯩꯁꯨ ꯃꯥꯡꯉꯣꯏ ꯑꯩ ꯅꯍꯥꯟ ꯁꯣꯏꯈꯤꯕꯒꯤ ꯑꯗꯨꯝ ꯌꯥꯎꯈ꯭ꯔꯕꯅꯦ ꯑꯗꯨ ꯀꯩꯁꯨ ꯇꯧꯗꯦ ꯑꯗꯨꯝ ꯂꯥꯏ ꯑ
ꯑꯥꯥ ꯑꯗꯨꯗꯒꯤ ꯍꯥꯏꯌꯣ ꯃꯤ ꯅꯤ ꯄꯟꯒꯅꯨ
ꯎꯝ
ꯀꯩꯇꯧꯔꯦ ꯑꯗꯨꯗꯒꯤ ꯍꯥꯏꯔꯛꯄ꯭ꯔꯣ ꯁꯤꯚꯥꯏ ꯅꯨꯄꯥꯗꯣ
ꯑꯗ ꯍꯦ
ꯁꯤ ꯃꯥꯏꯩꯅ ꯄꯥꯇꯤꯅꯅꯅ ꯀꯩ ꯍꯥꯏꯕ꯭ꯔꯣ ꯍꯥꯏꯔꯣ
ꯎꯝ
ꯃꯈꯥ ꯇꯥꯔꯛꯑꯣ
ꯇꯥꯔꯔꯣꯏ ꯑꯃꯒ ꯇꯪꯁꯤ ꯂꯤꯞ ꯆꯠꯀꯅꯤ ꯑꯩꯒꯤ ꯆꯤꯟꯗ
ꯇꯧꯔꯔꯣꯏ ꯇꯧꯔꯔꯣꯏ ꯇꯥꯅꯤꯡꯉꯦꯕ
ꯔꯣ
ꯎꯝ ꯃꯥꯅꯤ ꯐꯥꯔꯁ ꯆ ꯃꯥꯅ ꯐꯣꯟ ꯇꯧꯔꯦ ꯐꯟꯗꯔꯛꯂꯒ ꯈꯩꯅꯦ ꯚꯗꯤꯑꯣ ꯀꯉꯅꯅꯦꯦ ꯑꯟꯗꯒ ꯀꯣꯡ ꯉꯥꯟꯅꯈ꯭ꯔ ꯃꯇꯨꯡꯗ ꯍꯧꯖꯤꯛ ꯐꯥꯎꯕꯗꯤ ꯑꯩ ꯃꯉꯣꯟꯗꯗꯤ ꯌꯦꯁ ꯍꯥꯏꯗ꯭ꯣꯏꯗ ꯎꯝ ꯀꯍꯥꯏ ꯅꯣꯡ
ꯅꯣꯏ ꯕꯦꯖ ꯑꯣꯏꯔꯝꯅꯤꯅ ꯅꯣꯏꯒꯤ ꯕꯦꯖ ꯑꯣꯏꯔꯝꯅꯦꯕ ꯃꯥꯁꯨ
ꯑ ꯑꯩꯗꯤ ꯕꯤꯁꯅꯦ ꯃꯥꯟꯅꯛ ꯈꯖꯤ ꯈꯕ
ꯑꯦ ꯃꯤꯗꯤꯅ ꯇ꯭ꯔꯤ ꯐꯥꯎꯔꯦ
ꯑꯗꯣ ꯑꯃꯨꯛꯀꯁꯨ ꯃꯔꯛ ꯃꯔꯛꯇ ꯕꯤꯠꯍꯜꯂꯤꯗ
ꯆꯣ
ꯍꯥ
ꯀꯩꯖꯇꯔꯣ
ꯅꯣꯏꯁꯦꯝ
ꯑꯣ ꯑꯣ ꯐꯩꯅꯦ ꯐꯩꯅꯦ ꯀꯟꯅ ꯍꯣꯠꯅꯕꯤꯌꯨ
ꯌꯦꯁ ꯍꯥꯏꯁꯤꯔꯥ ꯅꯣ ꯍꯥꯏꯁꯤꯔꯥ
ꯀ ꯈꯥꯝ ꯑꯣꯏꯣꯏꯗ ꯆꯠ
ꯅꯪꯁꯨ ꯑꯩꯉꯣꯟꯗ ꯁꯩ ꯅꯪꯅꯁꯨ ꯑꯩꯉꯣꯟꯗ ꯁꯩ ꯔꯐꯤꯌꯨꯗꯅ
ꯆꯗ ꯈꯗꯦꯉꯗ ꯎꯝ ꯑꯩꯅ ꯌꯦꯁ ꯍꯥꯏꯕꯤꯔꯒꯦ ꯄꯩꯁꯥ ꯈꯔ ꯊꯥꯔꯛꯑꯣ
ꯅꯣꯗ ꯃꯥꯗꯤ ꯃꯥꯗꯤ ꯌꯦꯁ ꯉꯥꯏꯔꯒ ꯃꯥꯗꯤ ꯌꯦꯁ ꯍꯥꯏꯅ ꯉꯥꯏꯔꯒ ꯂꯩꯕ ꯀꯥꯟꯗꯨꯗ ꯃꯉꯣꯟꯗ ꯑꯣꯏꯅ ꯍꯥꯏꯌꯣ ꯑꯩꯗꯣ ꯑꯁ ꯍꯥꯏꯕꯤꯒꯦ ꯍꯥꯏꯔꯒ
ꯃꯥꯒꯤ ꯅꯝꯕꯔꯗꯣ ꯅꯝꯕꯔꯗꯣ ꯊꯥꯗꯔꯛꯑꯣ ꯑꯣꯍꯣ ꯑꯩꯁꯨ ꯀꯥꯎꯗꯣꯏꯅꯦꯍꯦ ꯥꯏꯥꯏ ꯑꯩꯩ ꯇꯥꯕ ꯑꯗꯨꯒ ꯅꯪ ꯂꯥꯁꯇ ꯅꯣ ꯍꯥꯏꯈ꯭ꯔꯕ ꯕꯅꯤ ꯁꯦꯌꯥꯔ ꯇꯧꯔꯁꯤ ꯁꯥꯗꯣ ꯌꯥꯏꯅ
ꯑꯗꯨꯒ ꯅꯪ ꯍꯥꯏꯗꯕ ꯎꯝ ꯑꯁꯃꯥꯗꯣ ꯌꯥꯔꯣꯏ ꯍꯥꯏꯌꯦ ꯀꯔꯤ ꯏꯟꯅ ꯏ ꯏꯕꯥꯅꯤ ꯀꯔ
ꯑꯗꯨ ꯀꯩꯅꯣ ꯌꯥꯔꯦ ꯋꯥꯠꯇꯣꯛꯈ꯭ꯔꯥ ꯆꯠꯂ ꯑꯗꯨꯒꯤ ꯋꯥꯗ ꯀꯩꯗꯧꯔꯤꯅꯣꯅꯥ
ꯁꯦ ꯑꯦꯁ ꯑꯦ ꯇꯧꯕ ꯌꯥꯗꯦ ꯑꯗꯨꯅ ꯋꯥ ꯌꯥꯕ ꯃꯇꯝ ꯆꯠꯄ ꯈꯪꯗꯦꯕ ꯑꯗꯨꯒ ꯑꯦ
ꯏ ꯀꯥꯏꯈ꯭ꯔꯔꯤ ꯌꯥꯔꯦ
ꯑꯁꯃꯤꯕꯤ ꯎꯝꯝ ꯅꯅꯤꯡꯉꯤꯗꯨ ꯋꯥꯔꯤꯗꯣ ꯅꯨꯡꯉꯥꯏꯕ
ꯀꯩꯕ
ꯅꯪ ꯅꯪ ꯂꯣꯇ꯭ꯔꯤ ꯐꯥꯕꯒꯤ ꯇ꯭ꯔꯤꯠꯀꯨꯝꯕꯗꯤ ꯇꯧꯕ ꯌꯥꯏꯗ
ꯑꯩ
ꯐꯠꯇꯕ ꯃꯤ ꯑꯣꯏꯔꯝꯃꯗꯤꯦ
ꯈꯣꯡꯕꯗꯨꯗꯤ ꯀꯨꯏꯅ ꯈꯔ ꯈꯪꯅꯈ꯭ꯔꯣꯅ ꯀꯨꯏꯅ ꯈꯔ ꯀꯨꯏꯅ ꯈꯔ ꯈꯪꯅꯈ꯭ꯔꯣ ꯑꯗꯨꯒ ꯌꯦꯁ ꯅꯣꯡꯗꯣ ꯍꯥꯏꯕꯤꯔꯣꯅꯦ ꯑꯗꯨꯅ ꯐꯗ꯭ꯔꯣ
ꯉꯁꯥꯏ ꯚꯤꯗꯤꯑꯣ ꯀꯣꯜ ꯀꯌꯥꯝ ꯇꯧꯔꯛꯏꯦꯕꯀꯣ ꯑꯩ ꯑꯪꯀꯜꯈꯣꯏ ꯑꯪꯀꯜꯒꯤ ꯃꯅꯥ